ꯍꯜꯂꯣ ꯇꯥꯕ꯭ꯔꯥ ꯇꯕꯔꯥ
ꯑꯥ ꯍ
ꯐꯖꯅ ꯇꯥꯗꯦ
ꯇꯥꯕ꯭ꯔ ꯌꯥꯝꯆꯥ ꯄꯦ
ꯑ ꯎꯝ ꯎꯝ
ꯍꯜꯂꯣ
ꯍꯜꯂꯣ
ꯑꯥ
ꯍꯦꯜꯂꯣ ꯇꯥꯕꯔ꯭ ꯇꯥ ꯇꯥ ꯑꯗꯨ
ꯑꯒ
ꯌꯥꯥꯟꯝ ꯆꯗ ꯊꯁ
ꯍꯥꯜꯂꯣ ꯆꯞꯄꯤꯕ꯭ꯔꯣ
ꯑ ꯇꯥꯔꯦ ꯇꯥꯔꯦ
ꯑꯣ
ꯇꯥꯕ꯭ꯔ ꯑꯏ ꯍꯥꯏ
ꯑꯣ ꯇꯥꯏꯌꯦ ꯇꯥꯏꯌꯦ
ꯑꯆꯥ ꯀꯔꯤ ꯇꯧꯕꯈꯤꯗꯣ ꯉꯥꯁꯥꯏꯗꯩꯩ
ꯁꯥꯟꯅꯕꯅꯦ ꯀꯩꯅꯣ ꯅꯣꯏ ꯅꯣꯏ ꯍꯣꯠꯁꯨꯦꯜ ꯄꯨꯂꯞ ꯂꯩꯕ꯭ꯔꯣ ꯅꯣꯏꯒꯤ ꯍꯣꯇꯦꯜ ꯔꯨꯝ ꯑꯃꯗ ꯅꯣꯏ ꯑꯃꯛ ꯂꯩꯕ꯭ꯔꯣ
ꯑꯩꯈꯣꯏ ꯑꯩꯈꯣꯏ ꯃꯔꯤ ꯂꯩꯕ
ꯃꯔꯤ ꯑꯃꯅ ꯀꯅꯥ
ꯍꯣꯏ ꯎꯝ ꯑꯁꯤꯒꯥꯁꯨ ꯌꯥꯎꯋꯤꯕ ꯑꯩꯈꯣꯏ ꯃꯔꯤ ꯂꯩꯕ꯭ꯔꯣ ꯑꯗꯣ ꯉꯁꯥꯏꯗꯤ ꯌꯥꯝ ꯂꯥꯡꯉꯤꯕ ꯑꯩꯈꯣꯏ
ꯌꯥ
ꯆꯥꯛ ꯆꯥꯔꯔꯕꯣ
ꯍ ꯆꯈ꯭ꯔꯦ
ꯃꯣꯏ ꯃꯣꯏꯅ ꯄꯤꯔꯣ ꯆꯥꯕ꯭ꯔꯥ
ꯑꯩꯈꯣꯏ ꯉꯁꯥꯏ ꯀꯩꯅꯣ ꯇꯧꯕ ꯆꯠꯂꯦ ꯑꯥ ꯑꯁꯤꯗ ꯕꯤꯌꯥꯅꯤ ꯆꯥꯔꯣꯏ
ꯑꯦ ꯑꯩꯈꯣꯏꯁꯦ ꯕꯤꯔꯌꯥꯅꯤ ꯆꯥꯏꯌꯦ ꯉꯁꯤ
ꯑꯦ ꯅꯣꯏꯁꯨ ꯊꯣꯛꯄ ꯌꯥꯕꯅꯤ ꯄꯥꯡꯊꯣꯛ ꯊꯣꯛꯑꯦ ꯀꯩꯅꯣ ꯅꯣꯏꯒꯤ ꯅꯨꯄꯤꯒꯤ ꯃꯤ ꯃꯈꯩ
ꯈꯪꯗꯦ ꯑꯩꯈꯣꯏꯗ ꯍꯣꯇꯦꯜꯗ ꯂꯥꯛꯇꯕꯤꯗ ꯍꯥꯟꯅ ꯆꯠꯄ ꯑꯗꯨ ꯑꯩꯈꯣꯏꯕꯨ
ꯑ ꯑꯗꯨꯝ ꯊꯣꯛꯑꯕ ꯌꯥꯕꯅꯦꯕ ꯀꯩꯅꯣꯝ ꯇꯧꯗꯕꯅꯦ ꯅꯣꯏ ꯑꯩꯅ
ꯑꯩꯈꯣꯏꯗꯤ ꯂꯣꯟꯣꯟ ꯎꯝ ꯂꯣꯟ ꯈꯪꯗꯅꯕꯒꯤꯀꯣ ꯑ ꯑꯗꯨꯁꯨꯅꯦ ꯑꯩꯈꯣꯏ ꯑꯣ ꯍꯅꯤꯡꯗꯦ ꯃꯣꯏꯅ ꯌꯥꯝ ꯁꯦꯀ꯭ꯌꯨꯔꯤꯇꯤꯁꯤꯡꯁꯨ ꯌꯥꯝ ꯀꯦꯌꯔꯗꯤ ꯑꯣꯏꯔꯦ ꯍꯥꯏꯗꯤ ꯃꯣꯏ ꯃꯊꯟꯇ ꯆꯠꯍꯟꯒꯅꯨ ꯈꯣꯠꯂꯣ ꯀꯥꯏꯅ ꯅꯣꯏꯅ ꯍꯥꯟꯅ ꯂꯧꯕ ꯃꯐꯝꯗ ꯆꯠꯄ꯭ꯔꯥ ꯆꯠꯇꯗꯕ ꯑ ꯋꯥ ꯊꯥꯖ꯭ꯔꯦ ꯊꯥꯖ꯭ꯔꯦ ꯊꯥꯖ꯭ꯔꯦ
ꯌꯦꯗ ꯏ ꯃ ꯇꯔꯨꯖꯤ ꯃꯕꯤ ꯁꯥ ꯑꯖꯕꯄ꯭ꯔꯦ